ꯑꯕꯨꯣ ꯎꯝ ꯇꯥꯔꯦ ꯇꯥꯔꯦ
ꯆꯞ ꯆꯥꯔꯕ
ꯇꯥꯕ꯭ꯔ ꯑꯥꯎ ꯆꯥꯔꯦ ꯀꯩꯅꯩꯅ ꯈꯣꯟꯖꯦꯜꯗꯣ ꯆꯥꯔꯣꯏꯗ꯭ꯔꯥ ꯍꯥꯏꯅ ꯄꯥꯈꯠꯅꯩ
ꯀꯔꯤꯖ ꯆ
ꯎꯝ
ꯇꯥꯏ ꯇꯥꯏ ꯇꯥ ꯇ ꯋꯥ
ꯇꯥꯏꯗ ꯅꯪ ꯋꯥ ꯅꯨꯡꯉꯥꯏꯇꯦ ꯈ
ꯦꯠꯦꯠꯁꯦ ꯈꯔꯞ ꯅꯨꯡꯉꯥꯏ
ꯝꯅꯨꯡꯉꯔꯗꯤ ꯐꯅꯤꯗ
ꯑꯣ ꯅꯦꯠꯁꯦ ꯈꯔ ꯊꯤꯕ ꯉꯁꯤꯁꯦ
ꯎ ꯎꯝ ꯆꯥꯛ ꯆꯥꯔꯕꯣ
ꯀꯨꯏꯈ꯭ꯔꯦ ꯍꯣꯏ
ꯀꯩꯟꯖꯪ ꯆꯥꯔꯀꯦ
ꯁꯤꯁꯦ ꯁꯦ
ꯑꯣ ꯍꯥꯎ ꯍꯥꯎꯕꯅꯤꯅꯦ
ꯍꯣꯏ ꯍꯥꯎꯣꯏꯗ
ꯎ ꯃꯇꯝ ꯃꯇꯝ ꯂꯦꯝꯅꯕꯅꯦ ꯋꯥꯗꯣ ꯇꯥꯛ ꯇꯕꯅ ꯉꯥꯡꯉꯁꯤ ꯋꯥꯔꯤ ꯂꯩ ꯍꯔꯩ ꯋꯥꯔꯤ ꯂꯩ ꯀꯩꯅꯣꯇꯣ ꯋꯥꯔꯤ ꯂꯩꯔꯣꯏꯕ ꯑꯗꯨꯗꯤ ꯇꯥꯞ ꯇꯥꯎꯅ ꯉꯥꯡꯅꯤ
ꯀ ꯌꯥꯝ ꯂꯩꯒꯅꯦꯕ ꯉꯥꯡꯃꯤꯉꯩꯗꯤ ꯌꯥꯝ ꯂꯩꯒꯅꯤ
ꯑ ꯅꯪ ꯑ ꯅꯪ ꯁꯥꯟꯅ ꯀꯩꯅꯣ ꯋꯥꯔꯤꯗꯣ ꯄꯨꯊꯣꯔꯛꯑꯣ
ꯋꯥꯔꯤꯕꯨꯗꯤ ꯌꯥꯝ ꯂꯩꯗ
ꯍꯗꯦ ꯑꯣꯇꯇ ꯁꯔ ꯑꯣꯕ ꯆꯠꯦ ꯂꯤꯔꯕ
ꯀꯅꯥꯕ ꯖꯤꯩ
ꯗꯣꯝꯗ ꯂꯩꯟ
ꯃꯤ ꯀꯣꯟ ꯇꯑꯅ
ꯎꯝ ꯑꯩꯈꯣꯏ ꯚꯔꯥꯗ ꯂꯩꯃꯤꯟꯅꯕ ꯃꯤꯁꯤꯡ ꯀꯥꯗꯤ ꯇꯨꯉꯂꯦ
ꯑꯣ ꯑꯣ ꯈꯩꯅꯦ
ꯑꯗꯨꯒꯤ ꯃꯣꯏꯗꯣ ꯌꯨ ꯊꯛꯑꯒ ꯑꯗꯨꯒꯤ
ꯀꯩꯍꯥꯏꯕ
ꯃꯣꯏꯗꯣ ꯌꯨ ꯊꯥꯛꯑꯒ ꯈꯠꯅꯕꯒꯨꯝꯕ ꯂ-ꯍꯥꯎꯒꯟꯕ ꯑꯗꯨꯃꯥꯏꯅ
ꯑꯣ ꯑꯁ ꯁꯥꯃꯥꯏ-ꯁꯨꯃꯥꯏ ꯇꯧꯕꯅꯦ ꯍꯣꯏ ꯑꯩꯈꯣꯏꯗꯤ ꯌꯨ ꯊꯛꯇꯦ
ꯅꯪꯒꯤꯁꯨ ꯒꯤꯇꯔ ꯁꯅꯕ ꯃꯈꯣꯜ ꯂꯣ ꯌꯥꯝ ꯇꯥꯏꯗ
ꯔꯤꯡꯇꯣꯟꯅꯤ ꯑꯉꯥꯎꯕꯒꯤ ꯔꯤꯡꯇꯣꯟ ꯂꯩꯕ
ꯃꯤꯒꯤ ꯃꯨꯈꯣꯜꯁꯨ ꯇꯥꯏ
ꯎꯝ ꯈꯣꯏ ꯃꯔꯨꯞ ꯆꯤꯒꯦ
ꯎꯝ
ꯑꯁ
ꯃꯣꯏꯗꯤ ꯋꯥꯔꯤ ꯁꯥꯗ꯭ꯔꯣ
ꯃꯣꯏꯗꯤ ꯁꯥꯗꯦ ꯃꯣꯏꯁꯨ ꯌꯣꯒꯦ ꯈꯔꯅꯦ
ꯀꯔꯤꯌꯥꯕ
ꯑꯩꯗꯤ ꯋꯥꯔꯤ ꯁꯥꯗꯦꯕ ꯍꯧꯖꯤꯛ ꯏꯊꯟꯊꯟꯗ ꯀꯩꯅꯣ ꯇꯨꯝꯃꯒ ꯂꯩ
ꯕꯣ ꯌꯦꯡꯉꯗ꯭ꯔꯣ ꯉꯥꯁꯦ
ꯎꯝ ꯍꯣꯏ ꯍꯣꯏ ꯅꯨꯡꯗꯥꯡꯗꯣ ꯈꯔ ꯊꯦꯡꯉꯒ ꯌꯦꯡꯉꯅꯦꯕ ꯑꯩꯈꯣꯏꯗꯣ
ꯑꯣ ꯅꯣꯏꯗꯂꯩꯁꯤ ꯆꯤꯡ ꯇꯝꯄꯥꯛꯗꯔ
ꯆꯤꯡꯗ ꯃꯩ ꯂꯥꯛꯇ ꯃꯨꯠꯅ ꯉꯁꯥꯏꯗꯣ ꯃꯨꯠꯈ꯭ꯔꯕꯅꯦ ꯎꯝ ꯄꯨꯡꯗꯤ ꯀꯌꯥ-ꯑ- ꯃꯨꯠꯈꯔꯕ ꯀꯨꯏ ꯈꯔꯕꯅꯦ
ꯋꯥꯔꯤ ꯁꯥꯌꯦꯕ ꯑꯗꯣ ꯆꯤꯡꯗ ꯂꯩꯌꯦ ꯃꯩ ꯂꯥꯛꯇꯦ ꯍꯥꯏꯕ
ꯎꯝ ꯈꯔ ꯇꯧꯔꯛꯀꯅꯤ ꯑꯩꯈꯣꯏꯗꯤ ꯈꯔ ꯃꯩꯗꯣ ꯌꯥꯝ ꯃꯨꯠꯊꯠꯅꯤꯡꯕꯅꯦ
ꯅꯣꯡꯁꯨ ꯅꯣꯡꯁꯨ ꯇꯥꯔꯝꯃꯣꯏꯅ ꯉꯁꯤꯗꯤ
ꯑꯣ ꯈꯔ ꯂꯩꯒꯤ ꯑ-ꯇꯥꯔꯅꯦ ꯂꯥꯏꯠꯅꯤꯡꯗꯣ ꯇꯧꯕꯗꯨ ꯅꯣꯡꯅꯤ ꯆꯨꯕꯅꯦꯕ
ꯎꯝ ꯀꯣꯗꯗꯤ ꯀꯩꯝꯇ ꯇꯧꯗꯦ
ꯑꯣ ꯐꯅꯤ ꯑꯗꯨꯗꯤ ꯀꯩꯅꯣ ꯑꯩꯈꯣꯏꯗꯗꯤ ꯑꯁ ꯌꯥꯝ ꯁꯥ ꯒ ꯅꯣꯡꯆꯨꯔꯗꯤ ꯐꯅꯤꯕ
ꯎ ꯆꯤꯡꯗꯨꯁꯨ ꯁꯥꯏꯌꯦ ꯍꯥꯏꯔꯗꯤ ꯇꯝꯄꯥꯛ ꯇꯗꯤ ꯂꯣꯏꯔꯦ ꯐꯨꯠ ꯐꯨꯠꯇ ꯆꯞ ꯃꯥꯟꯅꯔꯝꯃꯅꯤ
ꯆꯤꯡꯗꯁꯨ ꯁꯥꯕꯅꯤꯅꯦ ꯀꯩꯅꯣ ꯃꯇꯝꯅꯤꯅ
ꯃꯩꯗ ꯐꯨꯞꯄꯒ ꯆꯞ ꯃꯅꯔ‌ꯝꯃꯅꯤ ꯑꯗꯨꯗꯤ ꯃꯤ ꯀꯌꯥ ꯂꯩ ꯃꯤ ꯀꯌꯥ ꯂꯩꯒꯦ ꯎꯝ ꯕ꯭ꯔꯥꯖꯤꯜꯒꯤ ꯁꯞꯄꯣꯔꯠ ꯉꯇꯔ ꯁꯄꯣꯔꯇꯔ ꯉꯥꯛꯇꯔꯥ
ꯑꯩꯈꯣꯏꯔꯣ ꯅꯠꯇꯦ ꯄꯔꯇꯨꯒꯜ ꯃꯤ ꯑꯃ ꯈꯛꯇ ꯂꯩꯌꯦ ꯑꯔꯖꯦꯟꯇꯤꯅꯥꯒ ꯀꯩꯅꯣ ꯕ꯭ꯔꯥꯖꯤꯜ ꯁꯄꯦꯟꯒꯤ ꯃꯤ ꯑꯍꯨꯝ
ꯎꯝ ꯑꯔꯣꯏꯕ ꯔꯥꯎꯟꯗ ꯀꯩꯅꯣ ꯄꯣꯔꯇꯨꯀꯜꯒ ꯑꯥꯔꯖꯦꯟꯇꯤꯅꯥ ꯁꯅꯥꯥꯏꯒꯤ ꯅꯨꯡꯉꯥꯏꯔꯅꯤ
ꯍꯣꯏ ꯑꯗꯨꯅꯤ ꯅꯪꯁꯨ ꯅꯪꯁꯨ ꯄꯔꯇꯨꯒꯜꯅꯤ ꯀꯣ ꯑꯣ ꯍꯥꯏ ꯑꯔꯖꯦꯟꯇꯤꯅ ꯑꯣ ꯆꯞꯃꯅꯩꯌꯦꯅꯦ ꯑꯗꯨꯗꯤ ꯁꯦꯝ ꯀꯝꯄꯅꯤꯅꯦ
ꯅꯣꯏ ꯍꯌꯦꯡ ꯍꯌꯦꯡ ꯀꯩ ꯊꯕꯛ ꯇꯧꯗꯣꯏꯅꯦ
ꯖꯣꯕ ꯀꯥꯠꯀꯤ ꯊꯕꯛ ꯂꯩꯌꯦ ꯑꯩꯈꯣꯏ
ꯎꯝ
ꯀꯥꯎ ꯃꯨꯕꯤ
ꯑꯌꯨꯛ ꯇꯔꯣ
ꯎ ꯉꯁꯤ ꯅꯤꯄꯥꯟ ꯃꯄꯥꯟꯗ ꯆꯄ ꯊꯕꯛꯇꯣ
ꯆꯥꯕ ꯇꯣꯛꯑꯒ
ꯎꯝ ꯆꯥꯛ ꯆꯊꯣꯛꯑꯒ ꯇꯧꯂꯅꯤ ꯊꯕꯛꯇꯣ ꯌꯥꯝ ꯀꯨꯏꯅ ꯑꯗꯨ ꯇꯧꯗꯦꯗ ꯑꯣ ꯪ ꯍꯔꯗꯤ ꯐꯋꯥꯔꯠꯇ
ꯀꯔꯤꯌꯥꯕ
ꯅꯍꯥꯟ ꯇꯧꯕꯗꯣ ꯁꯇꯔꯗꯦ ꯅꯨꯃꯤꯠꯇ ꯇꯧꯕꯗꯣ ꯎꯝ ꯃꯥ ꯄꯥꯎ ꯈꯕꯔꯁꯨꯨ ꯃꯅꯤ ꯁꯤ
ꯍꯥꯥ
ꯑ ꯀ꯭ꯔꯦꯕ
ꯄꯨꯡ ꯑꯃ ꯐꯥꯎ
ꯇꯥꯕ꯭ꯔꯥ
ꯊ
ꯇꯥꯏ ꯇꯥꯏ ꯅꯠꯁꯤ ꯈꯔ ꯐꯠꯇ ꯐ ꯍ
ꯑꯦ ꯁꯤ ꯌꯥꯗ꯭ꯔꯥ ꯀꯃꯥꯏꯅ ꯅꯣꯏꯕꯨꯣ ꯌꯦꯡꯗꯣꯏꯅꯣ ꯇꯤꯚꯤꯗꯤ ꯌꯦꯡꯗꯣꯏꯔ ꯅꯠꯇ꯭ꯔꯒ ꯐꯣꯟ ꯗꯦꯔꯥ
ꯐꯣꯟꯗ ꯅꯦꯠ ꯐꯥꯕ ꯑꯃ ꯊꯝꯏ ꯃꯐꯝꯗ ꯆꯠꯀꯅꯤꯗꯤ ꯑꯗꯨꯗꯤ ꯑꯗꯨꯗꯤ ꯐꯥꯁ ꯄ꯭ꯔꯇꯅꯤꯅꯦ ꯌꯦ ꯌꯦ ꯉꯗꯤ ꯍꯒ
ꯀꯩꯩꯅ ꯅꯦꯠꯋꯥꯔꯛ ꯅꯨꯡꯉꯥꯏꯇꯦ ꯍꯥꯏꯅ ꯑꯥ ꯃꯅꯨꯡꯗ ꯎꯝ ꯎꯝ ꯖꯪꯒꯜ ꯃꯅꯨꯡꯗ ꯆꯪꯉꯛꯑꯒ ꯌꯦꯡꯝꯒꯅꯤꯀꯣ
ꯍꯣꯏ ꯍꯧꯖꯤꯛꯇꯤ ꯍꯣꯁꯄꯣꯠꯁꯨ ꯄꯤ ꯅꯦꯠꯁꯦ ꯈꯔ ꯏꯁꯂꯣ ꯇꯧꯈꯔꯦ ꯅꯦꯠꯁꯤ ꯈꯔꯗꯤ ꯐꯕꯥꯅꯦ ꯍꯣꯁꯄꯣꯠ ꯄꯤꯕꯒꯤ ꯂꯣꯏ ꯆꯤꯡꯈꯕ ꯀꯣ
ꯑꯗꯨ ꯍꯣꯁꯄꯣꯠꯄꯤ ꯑꯗꯨ ꯍꯣꯁꯄꯣꯠ ꯄꯤꯒꯅꯨꯗꯅ ꯍꯧꯖꯤꯛꯇꯤ ꯀꯣꯜ ꯇꯧꯔ ꯋꯥꯔꯤ ꯁꯥꯕ ꯃꯇꯝꯗꯗꯤ
ꯑꯩꯒꯤꯗꯣ ꯅꯦꯠꯇꯨ ꯁꯤꯖꯤꯟꯅꯗꯕ ꯉꯁꯤꯒꯤ ꯑꯗꯨꯒꯤ ꯄꯥꯝꯃꯨꯕ ꯑꯝꯕꯤꯗꯣ ꯁꯤꯝ ꯑꯅꯤꯅꯦꯕ ꯑꯩ ꯍꯧꯖꯤꯛ ꯁꯤꯖꯤꯟ ꯅꯔꯤꯁꯦ ꯄꯥꯏꯔꯤꯁꯦ
ꯁꯤꯝ ꯑꯃꯥꯕꯨꯗꯤ ꯂꯣꯏꯈꯦ ꯑꯗꯨ ꯃꯥꯗꯤ ꯄꯥꯎ ꯄꯥꯏꯕ ꯍꯧꯗ꯭ꯔꯤꯕ
ꯎꯝ ꯅꯣꯏꯕꯥ ꯅꯣꯏꯃꯥ ꯍꯣꯏꯗꯤ
ꯇꯨꯝꯈꯔꯥ ꯇꯨꯝꯃꯒ ꯂꯩꯔꯝꯅꯤ ꯍꯧꯖꯤꯛꯇꯤ ꯑꯩ ꯌꯨꯝꯗ ꯅꯠꯇꯦ ꯑꯩꯈꯣꯏ ꯃꯔꯨꯞꯈꯣꯏ ꯌꯨꯝꯗ ꯊꯣꯛꯂꯒ ꯂꯩꯔꯤ
ꯎꯝ ꯉꯁꯥꯏ ꯕꯥꯅꯤ ꯋꯥꯔꯤ ꯁꯥꯟꯅꯩꯀꯣ
ꯍꯣꯏ ꯑꯃꯨꯛꯀꯥ ꯑꯗꯨ ꯀꯩꯗꯧꯕ ꯑꯣ ꯀꯨꯏꯈ꯭ꯔꯕꯅꯤ ꯑꯩꯈꯣꯏꯗꯣ ꯎꯝ ꯀꯨꯏꯈ꯭ꯔꯕꯅꯤ ꯏꯕꯥꯅꯤ ꯑꯣ ꯑꯣꯏꯗꯤ ꯀꯥꯎꯗꯦ
ꯎꯝ
ꯀꯥꯎꯈ꯭ꯔꯦ ꯑꯩ ꯂꯣꯏꯅ ꯐꯖꯔꯦ
ꯀꯣꯛꯁꯤ ꯌꯥꯗꯔ꯭ꯦꯅꯦ
ꯌꯥꯗ꯭ꯔꯦ ꯃꯤ ꯌꯥꯝ ꯋꯥꯔꯤ ꯁꯃꯟꯕꯒꯤ
ꯎꯝ ꯅꯣꯏꯁꯦ ꯅꯨꯄꯤꯅꯤꯅ ꯌꯥꯝ ꯐꯪꯉꯅꯤ ꯌꯥꯝ ꯐꯪꯉꯅꯦꯕ ꯅꯣꯏꯗꯤ ꯅꯨꯄꯤ ꯑꯣꯏꯕꯅꯤꯅ
ꯅꯨꯄꯤ ꯑꯣꯏꯕꯅꯤ ꯀꯩ ꯍꯥꯏꯕ ꯌꯥꯝ ꯐꯪꯒꯅꯤ ꯍꯥꯏꯕ
ꯍꯣꯏ ꯇꯧꯅꯕꯒꯤ ꯃꯤꯗꯣ ꯃꯤꯗꯣ
ꯐꯪꯗꯦ ꯍꯦ ꯑꯗꯣ ꯉꯁꯤ ꯌꯥꯝꯗꯦ ꯇꯔꯥ ꯐꯥꯎ ꯁꯨꯗꯦ
ꯇꯔꯥꯁꯨ ꯌꯥꯝꯈꯔ꯭ꯦ
ꯅꯣꯏ ꯌꯥꯝ ꯂꯥꯡꯕ ꯃꯥꯜꯂꯦꯅꯦ
ꯂꯥꯡꯕꯅꯦ ꯉꯥꯎꯕꯁꯨ ꯂꯩꯕꯥ ꯑꯩꯈꯣꯢꯗꯣ ꯇꯨ ꯇꯨ ꯇꯨ ꯍꯥ
ꯌꯨ ꯊꯛꯄꯔꯣ
ꯁꯤꯁꯦ ꯑꯩꯈꯣꯏ ꯐꯃꯨꯡꯗ ꯅꯨꯄꯥꯁꯦ ꯈꯔꯥ ꯉꯥꯎꯕ ꯈꯔ ꯇꯧꯔꯕꯅꯦ ꯁꯤꯁꯦ ꯀꯣꯛ ꯆꯥꯛꯄꯒꯤ ꯀꯩꯅꯣ ꯇꯤꯟꯅꯕꯁꯨ ꯌꯥꯝ ꯋꯥꯕꯅꯦꯕ ꯑꯩꯈꯣꯏꯁꯨ ꯉꯥꯎꯕ ꯍꯧꯔꯦꯗ ꯃꯣꯏ ꯇꯅ ꯋꯥꯒ ꯑꯁ ꯃ ꯀ ꯆꯄꯅꯤ
ꯑ
ꯃꯁꯨ
ꯝ ꯇꯏꯅ
ꯀꯔꯤꯕ
ꯂꯣꯏ ꯀꯦ
ꯑꯗꯨ
ꯀꯧꯔꯒꯅꯤ ꯅ ꯑꯗꯨ ꯀꯥꯎꯗꯦ ꯏ
ꯅꯪ ꯉꯁꯥꯏ ꯑꯩꯅ ꯑꯩꯅ ꯀꯩ ꯀꯩ ꯇꯧꯔꯤꯒꯦ ꯍꯥꯏꯔꯒ ꯎꯝ ꯂꯧ ꯆ ꯍꯥꯏꯕꯗꯤ
ꯑ ꯑ ꯇꯁꯨꯁꯨ ꯊꯥꯏꯅ ꯑꯣꯈꯣꯏ ꯇꯦꯛꯁꯨ ꯊꯥꯅꯩꯌꯦꯅ ꯄꯣꯠꯆꯦꯞꯇꯥ ꯑꯩꯁꯦ ꯑꯩꯒꯤ ꯅꯝꯕꯔ ꯁꯦꯚ ꯇꯧꯗꯧ ꯃꯥꯜꯂꯦꯅꯦ
ꯇꯧꯗꯦ
ꯑꯣ ꯑꯩꯗꯤ ꯁꯦꯚ ꯇꯧꯈ꯭ꯔꯕꯅꯦ ꯅꯪꯒꯤꯗꯣ ꯅꯝꯕꯔ ꯂꯧꯅꯤꯡꯉꯩꯗꯣ ꯋꯥꯕꯀꯣ ꯃ
ꯎꯝ ꯑ ꯅꯝꯕꯔꯁꯨꯦ ꯁꯦ ꯇꯧ ꯇꯧꯗꯦ ꯎ ꯃꯤ ꯑꯃ ꯑꯅꯤ
ꯑꯣ ꯦ ꯄꯕꯤ꯭ꯔꯤ ꯁꯤꯂꯦꯕ ꯇꯅꯤꯅꯦ
ꯀꯤ ꯆꯕꯁꯦ ꯎ ꯀꯩꯗꯧꯅꯣ ꯐꯅꯣ ꯁꯦꯚ ꯇꯧꯔꯒ